ꯑ ꯑ ꯍ ꯍꯣ ꯑꯥ
ꯀꯃꯥꯏ ꯀꯃꯥꯏꯅ ꯇꯧꯔꯤꯒꯦ
ꯁꯨꯝ ꯂꯩꯔꯤ ꯀꯔꯤ ꯂꯩꯔꯒꯦ ꯐꯣꯟ ꯇꯧꯔꯛꯏꯕꯣ
ꯍꯥꯡꯒꯦꯅ ꯇꯧꯔꯛꯏꯅꯦ ꯗꯥꯇꯟ ꯍꯣꯏꯒꯤ ꯏꯃꯥ ꯍꯣꯏ ꯁꯨꯝ ꯁꯨꯝ ꯂꯥꯏꯌꯦꯡꯕ ꯈꯣꯠꯄ ꯈꯔ ꯁꯨꯝ ꯆꯦꯜꯂꯝꯃꯤꯅ ꯑꯩꯅ ꯑꯩꯈꯣꯏꯒꯤ ꯀꯤꯠꯅꯤꯒꯤ ꯗꯣꯛꯇꯔ ꯅꯦꯐ꯭ꯔꯣꯂꯣꯖꯤꯁꯁꯤ ꯑꯐꯕ ꯈꯪꯕ ꯂꯩꯕ꯭ꯔꯥ ꯀꯃꯥꯏ ꯀꯃꯥꯏꯅ ꯇꯧꯒꯦ ꯑꯩꯈꯣꯏꯕꯁꯨ ꯀꯤꯠꯅꯤꯗꯣ ꯀꯦꯇꯅꯤꯝ ꯂꯦꯚꯦꯜꯗꯣ ꯈꯔ ꯋꯥꯡꯉꯝꯃꯦ ꯑꯗꯨꯅ ꯑꯃꯨꯛꯇꯪ ꯌꯦꯡꯊꯣꯛꯀꯦꯅ ꯁꯨꯝ ꯀꯅꯥ ꯀꯅꯥ ꯈꯪꯕ ꯈꯣꯠꯄ ꯂꯩꯒꯦ ꯀꯔꯤ ꯀꯔꯤ ꯇ꯭ꯔꯤꯠꯃꯦꯟ ꯈꯪꯕ ꯅ ꯑꯍꯜ ꯁꯨꯝ ꯈꯪꯕꯗꯣ ꯍꯦꯜꯂꯝꯃꯅꯤꯅ ꯑꯅꯥ ꯑꯌꯦꯛ ꯊꯦꯡꯅꯔꯛꯑꯕꯅꯤꯅ
ꯍꯣꯏ ꯍꯣꯏ ꯍꯣꯏ ꯎꯝ
ꯑꯗꯨ ꯍꯪꯉꯛꯏꯅꯦ
ꯑ ꯍꯣꯏ ꯀꯩꯅꯣ ꯀꯇ ꯄꯣ ꯀꯌꯥꯃꯨꯛ ꯁꯨꯔꯦ ꯁꯨꯔꯒꯦ
ꯇꯨ ꯄꯣꯏꯟ ꯐꯣꯔ ꯀꯩꯅꯣꯃ ꯂꯩꯔꯝꯕꯅꯦ ꯈꯔ ꯃꯣꯏꯒꯤ ꯄꯣꯏꯟ ꯁꯚꯦꯟꯗꯒꯤꯅ ꯋꯥꯟ ꯄꯣꯏꯟ ꯁꯝꯊꯤꯡ ꯀꯌꯥꯅꯣ ꯇꯨꯗꯤ ꯌꯧꯗꯒꯨꯝ ꯇꯧꯕꯅꯤꯅꯣ ꯃꯦꯜꯗꯣ
ꯑꯥ ꯑꯥ ꯅꯠꯇꯦ ꯋꯥꯟ ꯄꯣꯏꯟ ꯊ꯭ꯔꯤ ꯑꯣꯏꯒꯗꯣꯏꯕ
ꯑ ꯑꯥ ꯃ ꯄꯨꯟꯁꯤꯔ ꯀ ꯑꯗꯨꯝ ꯑꯣꯏꯕꯅꯦ
ꯑꯥ ꯖꯤꯔꯣ ꯄꯣꯏꯟ ꯅꯥꯏꯟꯗꯒꯤꯅ ꯖꯤꯔꯣ ꯄꯣꯏꯟ ꯁꯚꯦꯟꯖꯤꯔꯣ ꯄꯣꯏꯟ ꯅꯥꯏꯟꯗꯒꯤꯅ ꯋꯥꯟ ꯄꯣꯏꯟ ꯊ꯭ꯔꯤ ꯐꯧ ꯑꯣꯏꯕ ꯑꯗꯨꯗꯤ ꯇꯨ ꯄꯣꯏꯟ ꯐꯣꯔꯗꯤ ꯋꯥꯡꯉꯦꯀꯣ
ꯍ ꯋꯥꯉꯦ
ꯑꯥ ꯅꯪꯒꯤ ꯅꯦꯠꯋꯥꯛꯇꯣ ꯈꯤꯇꯪ ꯀꯩꯅꯣ ꯁꯦꯝꯒꯦꯔꯥ ꯅꯪ ꯉꯥꯡꯕꯗꯣ ꯄꯠ ꯄꯠ ꯇꯠꯄꯗꯧꯅ ꯇꯧꯔꯦ ꯎꯝ
ꯄꯥꯎ ꯈꯔ ꯈꯔ ꯅꯨꯡꯉꯥꯏꯇꯕ ꯃꯥꯜꯂꯦ ꯑꯩ ꯃꯐꯝ ꯃꯨꯝ ꯍꯣꯡꯉꯒ ꯌꯦꯡꯒꯦ
ꯍꯣꯏ ꯍꯣꯏ ꯑꯥ
ꯑꯗꯨꯒꯤ ꯁꯨꯝ ꯀꯅꯥ ꯀꯅꯥ ꯈꯪꯕ ꯈꯪ ꯌꯦꯅ
ꯍꯣꯏ ꯍꯣꯏ ꯏꯃꯥꯒꯤꯗꯤꯅꯦ
ꯎꯝ
ꯀꯩꯅꯣ ꯇꯧꯕꯅꯦ ꯏꯃꯥꯒꯤꯗꯤ ꯁꯨꯃꯥꯏꯅ ꯔꯤꯝꯁꯇ ꯄꯨꯈꯠꯄꯗ ꯈꯪꯉꯛꯄꯅꯦꯕꯀꯣ ꯃꯥꯁꯦ ꯀꯩꯅꯣ ꯇꯧꯔꯒ ꯋꯥꯈꯜ ꯋꯥꯈꯜ ꯃꯥꯡꯉꯒ ꯏꯃꯨꯡꯗ ꯐꯃꯨꯡꯗ ꯂꯩꯔꯝꯕ ꯝꯕꯗꯒꯤ ꯁꯨꯃꯥꯏꯅ ꯇꯧꯗꯅ ꯀꯤꯠꯅꯤꯗꯣ ꯂꯣꯏ ꯃꯣꯏꯅ ꯀꯩꯅꯣ ꯇꯧꯔꯒ ꯇꯦꯁ ꯇꯧꯕꯗꯒꯤ ꯑꯦ ꯀꯤꯗꯅꯤꯁꯨ ꯀꯤꯠꯅꯤꯅꯤ ꯀꯩꯅꯣ ꯇꯧꯔꯝꯃꯤꯆꯦꯅ ꯃꯣꯏꯅ ꯍꯥꯏꯕꯅꯦꯕꯀꯣ ꯑꯗꯨꯗꯒꯤꯗꯤ ꯑꯗꯨꯝ ꯔꯤꯝꯁꯀꯤ ꯍꯦꯠ ꯑꯣꯐ ꯗꯤꯄꯥꯔꯠꯃꯦꯟ ꯄꯥꯏꯔꯤꯕ ꯀꯩꯅꯣꯗꯣ ꯗꯥꯛꯇꯔ ꯕꯤꯔꯦꯟꯗ꯭ꯔꯅ ꯑꯗꯨꯝ ꯃꯥꯁꯦ ꯇ꯭ꯔꯤꯠꯃꯦꯟ ꯇꯧꯋꯦꯕ ꯏꯃꯥꯒꯤꯗꯤ ꯑꯗꯣ ꯍꯧꯖꯤꯛ ꯐꯥꯎꯁꯤ ꯍꯧꯖꯤꯛ ꯐꯥꯎꯖꯤ ꯑꯗꯨꯝ ꯃꯥꯅ ꯇ꯭ꯔꯤꯠꯃꯦꯟ ꯇꯧꯋꯤ ꯑꯗꯣ ꯍꯟꯗꯛꯇꯤ ꯍꯟꯗꯛꯁꯨ ꯑꯀꯣꯟꯕꯗ ꯉꯔꯥꯡ ꯅꯍꯥꯟꯁꯦ ꯀꯩꯅꯣ ꯄꯨꯈꯠꯄꯗ ꯑꯃꯨꯛꯁꯨ ꯑꯃꯨꯛ ꯇꯧꯔꯝꯃꯦꯕꯀꯣ ꯑ ꯑꯩꯈꯣꯏꯅ ꯌꯨꯝꯗ ꯂꯩꯇ꯭ꯔꯤꯉꯩꯁꯤꯗ ꯂꯥꯛꯄꯗ ꯑꯥ ꯑꯥꯗ ꯐꯣꯟ ꯇꯧꯔꯦ ꯁꯨꯃꯥꯏꯅ ꯏꯃꯥꯗꯣ ꯍꯥꯏ ꯌꯦꯅꯛꯈꯥꯗ ꯕꯥꯔꯔꯣꯝꯒꯤ ꯅꯥꯀꯟꯗ ꯇꯥ ꯂꯩꯔꯝꯃꯦꯅ ꯑꯩꯅ ꯊꯕꯛ ꯑꯩꯅ ꯊꯕꯛ ꯆꯠꯊꯣꯛꯏꯉꯩꯗ ꯑꯗ ꯑ ꯑꯌꯨꯛ ꯄꯕ ꯆꯠꯂꯒ ꯈꯨꯗꯛꯇ ꯇꯧꯔꯦ ꯑꯗꯨꯅꯤ ꯑꯗꯨꯁꯨ ꯑꯗꯨꯝ ꯑ ꯀꯩꯅꯣ ꯀꯅꯤ ꯑ ꯀꯅꯤ ꯁꯦ ꯃꯣꯏ ꯑꯗꯨꯝ ꯆꯤꯡꯅꯕ ꯂꯩꯕ꯭ꯔꯥ ꯈꯪꯗꯦ ꯑꯗꯣ ꯀꯤꯅꯤꯒꯤ ꯀꯩꯅꯣꯁꯤꯁꯨ ꯃꯣꯏꯁꯦ ꯒ꯭ꯌꯥꯟ ꯃꯥꯡꯉꯒ ꯑꯗꯨꯃꯥꯏꯅ ꯇꯥꯕ ꯌꯥꯎ ꯖꯥꯠꯅꯤꯀꯣ ꯃꯣꯏꯅꯁꯦ ꯍꯥꯟꯅꯁꯨ ꯀꯤꯠꯅꯤ ꯄ꯭ꯔꯣꯕ꯭ꯂꯦꯝ ꯂꯩꯕ꯭ꯔꯅ ꯍꯥꯏ ꯍꯥꯏꯅ ꯂꯩ ꯂꯩꯌꯦꯅ ꯍꯥꯏꯕꯗꯒꯤ ꯃꯣꯏꯅ ꯑꯦ ꯑꯗꯨꯗꯤ ꯀꯤꯅꯤ ꯇꯦ ꯁꯣꯝꯗ ꯇꯧꯊꯣꯛꯁꯤꯅ ꯇꯧꯀꯥꯟꯗ ꯃꯥꯁꯦ ꯍꯥꯟꯅꯗꯤ ꯍꯦꯟꯅ ꯈꯤꯇꯪ ꯁꯣꯛꯆꯤꯜꯂꯝꯃꯦ ꯁꯣꯛꯆꯤꯜꯂꯝꯕ ꯀꯥꯟꯁꯤꯗꯩꯁꯤꯗ ꯗ ꯃꯣꯏꯒꯤ ꯀꯦꯖꯨꯋꯦꯂꯤꯇꯤꯒꯤ ꯗꯥꯛꯇꯔꯈꯩꯗꯨꯅ ꯀꯩꯅꯣ ꯇꯧꯔꯦ ꯃꯣꯏ ꯗꯥꯏꯂꯥꯁꯤꯁ ꯇꯧꯁꯦꯅ ꯍꯥꯏꯌꯦꯕ ꯀꯣ ꯑꯁꯤ ꯁꯤꯁꯦ ꯗꯥꯏꯂꯁꯤꯁ ꯇꯧꯖꯦꯅ ꯑꯩꯅ ꯑꯦ ꯗꯥꯏꯂꯥꯏꯁꯤꯁꯇꯤ ꯇꯧꯔꯒꯨꯝꯁ ꯃꯁꯥꯁꯦ ꯑꯍꯜ ꯑꯣꯏꯔꯦ ꯍꯥꯟꯅ ꯋꯥꯔꯗꯠꯇ ꯂꯩꯔꯤꯉꯩꯗꯁꯨ ꯇꯧꯕꯗꯒꯤ ꯃꯥꯁꯦ ꯀꯣ ꯍꯧꯒꯠꯄ ꯉ ꯃꯁꯥꯅꯁꯨ ꯍꯧꯒꯠꯄ ꯉꯝꯗ꯭ꯔꯕꯅꯤꯅ ꯍꯧꯒꯠ ꯀꯥꯡꯒꯠꯄ ꯉ ꯕꯅꯤꯅ ꯌꯥꯝ ꯋꯥꯔꯦ ꯀꯩꯅꯣ ꯇꯧꯔꯒꯨꯝꯁꯦꯅ ꯁꯥꯔ ꯕꯤꯔꯦꯟꯗ꯭ꯔꯅ ꯇꯧ ꯐꯟꯈꯤꯗ꯭ꯔꯕꯅꯦ ꯑꯗꯨꯝ ꯃꯈꯥ ꯇꯥꯅ ꯑꯗꯣ ꯁꯤꯒꯤ ꯍꯤꯗꯥꯛꯈꯩꯁꯤꯅ ꯑꯗꯨꯝ ꯃꯥꯁꯦ ꯑꯗꯨꯝ ꯆꯠꯅꯅꯕ ꯇꯧꯔꯁꯤ ꯍꯤꯗꯥꯛ ꯂꯥꯡꯊꯛꯁꯤꯅꯅ ꯑꯗꯨꯃꯥꯏꯅ ꯇꯧ ꯇꯧꯋꯦꯅ ꯋꯥꯔꯤ ꯂꯤꯌꯦ ꯑꯗ ꯃꯣꯏꯒꯤ ꯗꯥꯛꯇꯔ ꯑꯅꯧꯕꯁꯤꯡꯗꯨꯅ ꯗꯥꯏꯂꯥꯏꯁꯤꯁ ꯇꯧꯗ꯭ꯔꯗꯤ ꯀꯃꯥꯏꯅ ꯇꯧꯗꯣꯏꯅꯣ ꯈꯣꯠꯇꯣꯏꯅꯣ ꯑꯗꯨ ꯇꯧꯕ ꯑꯗꯥ ꯇꯧꯕ ꯑꯦ ꯇꯧ ꯑꯨꯝꯁꯦ ꯀꯩꯅꯣ ꯀꯣꯟꯅ ꯑꯗꯨꯝ ꯑꯩꯈꯣꯏ ꯁꯥꯔꯕꯤꯔꯦꯟꯗ꯭ꯔꯒ ꯑꯗꯨꯝ ꯑꯣ ꯄꯤ ꯇꯤꯗ ꯇꯥꯟꯅꯖꯔꯒꯦ ꯈꯣꯠꯂꯒꯦꯅ ꯑꯗꯨꯃꯥꯏꯅ ꯍꯥꯏꯔꯒ ꯃꯥꯁꯦ ꯅꯣꯡꯉꯥꯜꯂꯒꯗꯤ ꯑꯗꯨꯝ ꯄꯨꯊꯔꯛꯑꯦꯕꯀꯣ ꯑꯗꯨꯒ ꯑꯩꯈꯣꯏ ꯄꯨꯊꯔꯒ ꯍꯧꯖꯤꯛ ꯒꯣꯕꯤꯟꯗ ꯔꯥꯖ ꯁꯤꯗꯩꯁꯤꯗ ꯆꯠꯂꯦ ꯑ ꯉꯔꯝꯅ ꯍꯥꯏꯥꯟꯖꯦ ꯒꯣꯕꯤꯟꯗ ꯔꯥꯖꯟꯅ ꯏꯃꯥꯟꯅꯕꯅ ꯍꯥꯏꯔꯛꯇꯅ ꯁꯨꯃꯥꯏꯅ ꯇꯧꯗꯅ ꯗꯥꯛꯇꯔ ꯌꯥꯝ ꯍꯩꯕ ꯂꯩ ꯈꯣꯠꯄꯅꯦꯅ ꯑꯗꯨꯗꯤ ꯅꯦꯣꯂꯣ ꯗꯥꯏꯔꯛꯇꯤ ꯅꯠꯇ꯭ꯔꯦ ꯃꯥꯁ ꯀꯩꯅꯣꯅꯦ ꯃꯥꯁꯨ ꯃꯦꯗꯤꯁꯤꯟꯗꯤ ꯑꯣꯏꯕꯀꯣ ꯑꯗꯨꯒ ꯃꯥꯁꯨ ꯔꯤꯝꯁꯇ ꯄꯨꯕꯅꯤ ꯑꯗ ꯑ ꯑ ꯃꯥꯁꯤ ꯀꯩꯅꯣꯅꯦ ꯑꯥ ꯐꯤꯖꯤꯣ ꯃꯦꯗꯤꯁꯤꯟ ꯂꯕ꯭ꯔꯥ ꯀꯩꯅꯣ ꯑꯗꯨꯃꯥꯏꯅ ꯊꯥꯍꯧꯋꯤ ꯃꯥꯒꯤꯗ ꯑ ꯃꯥꯒꯤ ꯅꯦꯝꯇꯦꯠꯇꯣ ꯑꯗꯨꯃꯥꯏꯅ ꯎꯝ ꯑꯗꯨꯃꯥꯏꯅ ꯊꯥꯏ ꯑꯗꯣ ꯑꯩꯅ ꯆꯠꯄ ꯈꯣꯠꯄ ꯃꯈꯣꯡ ꯃꯈꯨꯠ ꯄꯪꯊꯔꯛꯏꯁꯤꯒ ꯀꯩꯒ ꯌꯦꯡꯊꯣꯛꯀꯦ ꯌꯦꯡꯕꯅꯦ ꯑꯗꯨꯒꯤ ꯈ꯭ꯋꯥꯏꯗꯒꯤ ꯐꯕꯗꯤꯅꯦ ꯀꯩꯅꯣꯗꯣ ꯕꯕꯥꯗꯣ ꯈ꯭ꯋꯥꯏꯗꯒꯤ ꯐꯕꯗꯤ ꯀꯩꯅꯣ ꯏꯃꯥꯒꯤꯁꯦ ꯀꯩꯅꯣ ꯇꯧꯔꯒ ꯑꯩ ꯁꯝꯂꯞ ꯋꯥꯔꯤ ꯑꯃ ꯂꯤꯔꯛꯏꯅꯦꯕꯀꯣ ꯑꯗꯣ ꯁꯤꯒꯤ ꯗꯥꯛꯇꯔ ꯀꯩꯅ ꯑ ꯀꯔꯤꯌꯦꯕ ꯗꯥꯛꯇꯔ ꯒꯨꯂꯤꯚꯔ ꯍꯥꯏꯕ꯭ꯔꯥ
ꯑꯣ
ꯑ ꯑꯗꯨ ꯃꯥꯗꯤ ꯅꯦꯐ꯭ꯔꯣꯂꯣꯖꯤꯁꯅꯦꯕꯀꯣ ꯑꯗꯨ ꯐꯣꯔꯅꯦ ꯑꯗꯨꯗꯤ ꯃꯥꯁꯦ ꯁꯤꯒꯤ ꯑꯩꯈꯣꯏꯒꯤ ꯃꯅꯥꯛ ꯂꯥꯏꯁꯝ ꯂꯩꯀꯥꯏꯒꯤꯗ ꯂꯩꯕꯅꯦ ꯃꯥꯒꯤꯦ ꯁꯤ ꯁꯤꯖꯒꯥ ꯑ ꯖꯋꯥꯍꯔꯂꯥꯜ ꯅꯦꯍꯔꯨ ꯑꯣ ꯀꯅ ꯖꯅꯤꯝꯁ ꯀꯗ ꯄꯨ ꯀꯅ ꯇꯧꯕꯅꯦꯕ ꯑ ꯑꯗꯨꯃꯥꯏꯅ ꯇꯧꯕꯅꯦ ꯁꯤꯖꯒ ꯁꯤꯖꯗꯁꯨ ꯄꯨꯕ꯭ꯔꯥ ꯀꯩꯅꯣꯝ ꯇꯧꯕꯅꯤ ꯑꯗꯣ ꯑꯩ ꯇꯤꯀꯦꯠ ꯀꯩꯀꯩ ꯀꯛꯎꯔꯕꯅꯦ ꯀꯩꯅꯣ ꯇꯣꯀꯟ ꯀꯩꯀꯩ ꯄꯥꯏꯔꯕꯅꯦꯕ ꯑꯃ ꯃꯣꯏꯗ ꯌꯦꯡꯊꯣꯛꯑꯒꯦꯅ ꯑꯗꯨꯗꯒꯤ ꯏꯃꯥꯗꯣ ꯀꯩꯅꯣ ꯈꯪꯍꯦꯅ ꯍꯦꯟꯖꯜꯂꯛꯄꯗꯒꯤ ꯑꯗꯨꯒꯤ ꯄꯩꯁꯥꯗꯨꯁꯨ ꯑꯃꯨꯛ ꯃꯥꯡꯉꯕꯅꯤ ꯑꯗꯨ ꯀꯩꯅꯣ ꯌꯦꯡꯊꯣꯛ ꯀꯦꯅ ꯆꯠꯂꯒ ꯑꯗꯒꯤ ꯑꯃꯨꯛ ꯁꯣꯝ ꯅꯥꯀꯟꯗ ꯑꯃ ꯑꯃ ꯇꯧꯔꯤꯉꯩꯗ ꯑꯃꯃꯨꯛ ꯅꯥꯁꯤꯜꯂ ꯑꯃ ꯇꯧꯔꯤꯉꯩꯗ ꯑꯃꯃꯨꯛ ꯅꯥꯁꯤꯜꯂ ꯑꯗꯨꯝ ꯏꯃꯥꯗꯣ ꯌꯦꯡꯈꯤꯗ꯭ꯔꯦꯕ ꯀꯨꯏꯗ꯭ꯔꯦ ꯆꯍꯤꯥ ꯆꯠꯇ꯭ꯔꯤꯕ ꯑꯩꯅ ꯏꯃꯥꯁꯦ ꯑꯁꯤꯗ ꯗꯥꯏꯔꯦꯛ ꯀꯤꯠꯅꯤꯒꯤꯁꯤꯗ ꯑꯃꯨꯛꯇ ꯌꯦꯟꯊꯣꯛꯀꯦ ꯃꯁꯥ ꯈꯔ ꯀꯟꯈꯠꯂꯤꯉꯩꯁꯤꯗꯅ ꯇꯧꯒꯦꯅ ꯇꯧꯕ ꯀꯥꯟꯗ ꯑꯗꯨꯅꯦ
ꯩꯅ ꯁꯤꯃꯗꯤ ꯑꯩꯈꯣꯏꯒꯤ ꯁꯨꯒꯔ ꯄꯦꯁꯦꯟꯅꯦꯕ ꯑꯩꯈꯣꯏ ꯕꯕꯥꯁꯨ
ꯎꯝ ꯎꯝ
ꯆꯛꯅ ꯆꯥꯕꯅꯤꯅ
ꯎꯝ
ꯑꯦ ꯁꯤꯃꯗꯤ ꯁꯣꯏꯗꯅ ꯄꯦꯠꯅꯤ ꯂꯦꯚꯦꯜ ꯈꯔꯗꯤ ꯂꯩꯗꯣꯏꯅꯦꯕ ꯑꯗꯨꯕꯨ ꯌꯥꯝ ꯀꯥ ꯍꯦꯟꯅ ꯀ ꯋꯥꯡꯈꯠꯂꯒꯗꯤ ꯃꯊꯧꯗꯣ ꯋꯥꯠꯂꯛꯄꯒꯤ ꯈꯨꯗꯝ ꯑꯣꯏꯔꯛꯄ ꯅꯤꯅ ꯑꯗꯨ ꯉꯥꯏꯍꯥꯛ ꯑꯩꯈꯣꯏꯒꯤ ꯏꯃꯥꯒꯤ ꯃꯈꯨꯠꯇꯣ ꯇꯨꯁꯤꯟꯕꯒꯤ ꯄꯣꯝꯃꯦꯅ ꯔꯤꯝꯁ ꯏꯁꯆꯝꯇꯅ ꯌꯦꯡꯊꯣꯛꯀ ꯑꯗꯨꯅ ꯕꯉꯥꯕ ꯆꯠꯄꯗ ꯑꯩ ꯁꯨꯝ ꯌꯦꯡꯊꯣꯛꯄꯗ ꯆꯂꯣꯗꯝ ꯁꯨꯒꯔꯁꯤꯃꯗꯤ ꯀꯟꯇ꯭ꯔꯣꯜꯗ ꯊꯝꯃꯩꯁꯦ ꯀꯨꯏꯔꯦꯕ ꯀꯌꯥꯝ ꯋꯥꯡꯍꯟꯗꯕꯤ ꯋꯥꯡꯕꯗꯨꯗ ꯑꯗꯨꯆꯤꯟꯖꯥꯛꯅ ꯑꯗꯒꯤ ꯕꯤ ꯄꯤ ꯕꯤ ꯄꯤꯗꯨꯣ ꯑꯩꯅ
ꯍꯥꯏꯔꯣ ꯍꯥꯏꯔꯣ ꯎꯝ
ꯑꯁꯤ ꯑꯩꯅ ꯑꯃꯨꯛ ꯀꯩꯅꯗꯣꯏꯁꯤꯦ ꯀꯤꯠꯅꯤꯒꯤ ꯄ꯭ꯔꯣꯕ꯭ꯂꯦꯝ ꯂꯩꯣꯏꯕꯁꯤꯒ ꯄꯕꯤꯄꯤꯒꯁꯤ ꯀꯔꯤ ꯅꯣꯅ ꯈꯜꯂꯛꯏꯁꯤ ꯅꯍꯥꯃꯨꯗꯇ ꯅꯣꯏꯒꯤꯁꯨ ꯛꯇꯤ ꯂꯅ ꯍꯟꯊꯧ ꯌꯥꯗꯗꯅ ꯇꯧꯈꯤꯗꯅ
ꯑꯥ ꯑꯥ
ꯑꯗꯨꯥꯏ ꯉꯥꯏ ꯕꯤ ꯄꯤꯁꯤ ꯍꯥꯟꯅꯒꯤꯒꯨꯂꯤꯗꯨ ꯆ ꯆ ꯆꯅ ꯁꯨꯡꯍꯟ ꯍꯟꯊꯕ ꯋꯥꯟ ꯐ ꯐꯣꯔꯇꯤ ꯐꯤꯐꯇꯤ ꯃꯊꯛꯇ ꯁꯤꯗꯒꯤ ꯍꯟꯊꯧꯕ ꯌꯥꯗꯗꯅ ꯑꯗꯨꯝ ꯂꯩꯔꯕꯅꯦꯕ ꯑꯗꯨꯕꯨ ꯉꯥꯡ ꯔꯤꯝꯁꯇꯒꯤ ꯨꯕꯤ ꯑꯃ ꯆꯦꯟꯖ ꯇꯧꯔꯛꯑꯦ ꯇꯉꯥꯏ ꯐꯗ꯭ꯔꯒꯗꯤ ꯍꯥꯟꯅ ꯀ꯭ꯔ ꯁꯤ ꯍꯟꯊꯕ ꯉꯝꯗ꯭ꯔꯒꯗꯤ ꯁꯤ ꯑꯃꯛ ꯆꯥꯁꯤꯅꯤ ꯍꯥꯏꯅ ꯀꯝꯄꯣꯖꯤꯁꯟꯗꯤ ꯗꯣꯁꯇꯤ ꯋꯥꯡꯈꯠꯄ ꯅꯠꯇꯕ ꯒꯨꯂꯤ ꯑꯣꯏꯅꯁꯦꯥꯟꯗ ꯉꯁꯤꯗꯤ ꯄꯛ ꯂꯥꯎꯅ ꯍꯟꯊꯔꯛꯑꯦꯕ ꯜ ꯑ ꯑꯗꯨ ꯅ ꯑ ꯒꯨꯂꯤꯁꯤꯁꯨ ꯑꯃꯨꯛꯨꯛ ꯑꯩꯈꯣꯏꯒꯤ ꯁꯨꯝ ꯆꯥꯁꯤꯜꯂꯛꯑꯒꯗꯤ ꯃꯥꯒꯤ ꯔꯤꯌꯦꯁꯟꯗꯨ ꯋꯥꯠꯂꯛꯄ꯭ꯔꯥ ꯈꯪꯗꯦꯕ ꯁꯀ ꯐꯗꯤ ꯍꯟꯇꯥꯔꯦ ꯀꯩꯅꯣꯒꯤꯗꯨꯁꯨ ꯀꯤꯠꯅꯤꯒꯤꯗꯨꯁꯨ ꯅꯦꯐ꯭ꯔꯣꯒꯤ ꯂꯥꯏꯔꯤꯛ ꯏꯁꯄꯦꯁꯦꯂꯤꯁ ꯑꯃ ꯇꯥꯟꯅꯕꯗꯤ ꯇꯥꯟꯅꯔꯁꯤ ꯑꯗꯨ ꯇꯉꯥꯏ ꯐꯗꯅ ꯃꯥꯅ ꯀꯣꯔꯁ ꯑꯃꯗꯤ ꯏꯔꯛꯏꯕ ꯗꯣꯛꯇꯔ ꯔꯤꯝꯁꯀꯤꯗꯣ ꯑꯩ ꯃꯃꯤꯡꯗꯤ ꯈꯪꯅꯤꯡꯗ꯭ꯔꯦ ꯑꯗꯨ ꯑꯦꯝꯗꯤꯗꯤ ꯑꯦꯝꯗꯤ ꯑ ꯃꯥꯏ ꯀꯣꯔꯣꯁ ꯑꯃ ꯆꯠꯇꯣꯛꯑꯒ ꯂꯧꯁꯤ ꯃꯃꯥꯡꯗ ꯀꯤꯠꯅꯤꯗ ꯅꯨꯡ ꯂꯩꯕꯒꯤ ꯋꯦꯞꯇꯣ ꯊꯨꯒꯥꯏꯕꯤꯗꯧꯣꯔꯦꯅ
ꯑꯥ
ꯇꯧꯔꯨꯔꯦꯕ ꯑꯗꯨ ꯇꯧꯔꯨꯕꯅꯤꯅ ꯑ ꯀꯩꯅ ꯇꯧꯕ ꯎꯝ ꯑꯗꯨ ꯔꯦꯠꯇꯨꯅ ꯊꯥꯕꯗꯣ ꯈꯔ ꯑꯗꯨꯝ ꯁꯣꯛꯑꯦ ꯍꯥꯏꯌꯦꯕ
ꯀꯡꯅꯤꯖꯦ
ꯎꯝ ꯁ ꯇꯉꯥꯏ ꯐꯗ꯭ꯔꯒꯗꯤ ꯑꯗꯨ ꯆꯥꯟꯅꯗꯕꯅꯤꯗꯗꯤ ꯄꯤꯛꯁꯤꯟꯕ ꯌꯥꯎꯋꯤ ꯍꯥꯏ
ꯍꯣꯏ ꯎ
ꯆ ꯑꯣꯄꯔꯦꯁꯟ ꯇꯧꯕꯁꯨ ꯀꯤꯕ ꯍꯥꯏꯗꯤ ꯁꯨꯒꯔ ꯄꯦꯁꯦꯟ ꯂꯕꯒꯤ ꯂꯩꯕꯅꯤꯅ ꯑꯗꯨꯅ ꯆꯂꯔꯣꯣꯒꯤ ꯀꯦꯇꯤꯕꯨ ꯐꯗꯔ ꯀꯥ ꯍꯥꯏꯔꯤꯁꯤ ꯑꯗꯨꯝ ꯑꯃ ꯑꯃꯈꯪꯗꯤ ꯌꯦꯡꯊꯣꯛꯁꯦꯅ ꯍꯥꯏꯔꯛꯑꯦ ꯑꯗꯨꯕꯨ ꯐꯔꯦ ꯑꯩꯒꯤ ꯉꯁꯥꯏꯒꯤ ꯕꯤ ꯄꯤꯒꯤ ꯀꯟꯇ꯭ꯔꯣꯜ ꯉꯝꯃꯝꯗꯕꯁꯤꯡꯗꯨꯗꯤ ꯊꯠ ꯂꯥꯎꯅ ꯆꯦꯟꯖ ꯇꯧꯔꯀꯥꯟꯗ ꯃꯥꯒꯤ ꯒꯨꯂꯤꯗꯨ ꯆꯥꯕꯗ ꯀꯥꯟꯅꯔꯤꯕꯅꯤꯅ ꯃꯖꯒꯤ ꯀꯁꯥꯏ ꯀꯤꯠꯅꯤꯒꯤꯗꯛꯇ ꯑꯃꯨꯛꯇꯪ ꯃꯥꯏꯀꯣꯔꯁ ꯑ ꯑꯃꯨꯛꯇꯪ ꯍꯞꯇꯥꯥꯡ ꯑꯃꯨꯛꯇꯪ ꯑꯣꯏꯁꯨ ꯆꯥꯊꯣꯛꯑꯒ ꯌꯦꯡꯉꯁꯤ ꯦ ꯁꯤꯗꯗꯤ ꯀꯩꯅꯣꯗꯣ ꯈꯟꯅꯔꯁꯤ ꯃꯁꯤꯁꯤꯗ ꯀꯔꯤ ꯀꯥꯟꯣ ꯈꯪꯗ꯭ꯔꯒꯗꯤ ꯀꯤꯅꯤꯒꯤ ꯂ ꯆꯁꯤꯁꯤꯗ ꯃꯁꯤꯦꯅ ꯉꯁꯥꯏꯗ ꯈꯪꯅꯩꯌꯦ
ꯍꯣꯏ ꯍꯣꯏ ꯎꯝ
ꯍꯥꯏꯗꯤ ꯕꯤ ꯄꯤ ꯀꯥꯟꯅꯕ ꯍꯧꯔꯕꯅꯤꯅ
ꯎꯝ
ꯃꯥꯒꯤ ꯀꯩꯅꯣꯒꯤ ꯁꯤꯁꯨ ꯑꯛꯇꯪ ꯀꯣꯔꯁ ꯑꯛꯇꯪ ꯆꯠꯊꯣꯛꯑꯒ
ꯍꯣꯏ ꯍꯣꯏ ꯀꯤꯠꯅꯤꯒꯤꯁꯨꯀꯣ ꯎꯝ
ꯑꯣ ꯌꯦꯡꯉꯒ
ꯎꯝ
꯭ꯔꯣ꯭ꯔꯥ ꯅꯠꯇ꯭ꯔꯒ ꯍꯧꯖꯤꯛ ꯍꯧꯖꯤꯛ ꯇꯥꯟꯅꯔꯤꯕ ꯗꯣꯛꯇꯔꯁꯤ ꯆꯠꯊꯕ꯭ꯔꯥ ꯀꯃꯉ ꯄꯛꯅꯕ ꯀꯣꯠꯅꯗꯕ ꯍꯄꯁꯨ ꯑꯗꯨꯝ ꯂꯩꯕꯁꯨ ꯌꯥꯎꯕꯅꯤꯅ ꯑ ꯃꯁꯤꯁꯅ ꯈꯟꯅꯔꯤ ꯂꯩꯦ ꯁꯃꯤ ꯍ ꯍꯣꯏ ꯗꯥꯛꯇꯔ ꯑꯗꯨꯗꯤ ꯀꯩꯅꯣ ꯇꯧꯔꯒꯦ ꯑꯃꯨꯛ ꯊꯝꯃꯒꯦ ꯀꯣꯟꯅ ꯑꯃꯨꯛ ꯐꯥꯎꯔꯛꯑꯒꯦ ꯀꯩ ꯀꯔꯤ ꯑ ꯈꯕꯦ ꯎ ꯍꯣꯏ ꯊꯝꯃꯦ ꯊꯝꯃꯦ ꯊꯝ